ꯀꯣ ꯑꯥ ꯑꯥ ꯇꯥꯔꯦ ꯇꯥꯔꯦ
ꯑꯣ ꯑꯣ
ꯅꯨꯉꯥꯏꯔꯤ ꯀꯣ ꯍꯧꯖꯤꯛ
ꯍꯣꯏ ꯅꯨꯡꯉꯥꯏꯔꯤ ꯅꯨꯡꯉꯥꯏꯔꯤ
ꯎꯝ ꯀꯔꯤ ꯊꯕꯛ ꯇꯧꯒꯦꯔꯣ ꯍꯧꯖꯤꯛꯁꯦ ꯉꯁꯤꯗꯤ
ꯉꯁꯤꯁꯦ ꯁꯨꯒꯦ
ꯑꯥ
ꯐꯤ ꯁꯨꯒꯦ ꯌꯨꯝ ꯈꯔ ꯁꯦꯡꯗꯣꯛꯀꯦ ꯆꯥꯛꯗꯤ ꯆꯥ ꯎꯝ ꯆꯥꯛꯁꯨ ꯆꯥꯔꯕꯅꯤꯅ ꯌꯨꯝꯒꯤ ꯊꯕꯛ ꯍꯧꯕ ꯇꯥꯔꯦꯅ
ꯑꯩꯁꯨ ꯉꯥꯏꯍꯥꯛ ꯂꯩꯔꯒ ꯊꯕꯛ ꯁꯨꯒꯦ ꯑꯩꯁꯦ ꯉꯁꯤꯁꯦ ꯀꯩꯅꯣ ꯇꯧꯋꯦ ꯐꯤ ꯃꯌꯥꯝꯁꯦ ꯂꯧꯊꯣꯛꯑꯒ ꯐꯖꯅ ꯊꯨꯞꯍꯜꯂꯒ ꯊꯝꯒꯦꯅ ꯈꯂꯦ ꯑꯗꯨꯝ ꯊꯨꯞꯄꯒ ꯊꯝꯔꯁꯨ ꯃꯔꯛꯇ ꯌꯦꯡꯕꯤꯗ꯭ꯔꯗꯤ ꯅꯨꯡꯉꯥꯏꯇꯦꯗꯅꯀꯣ ꯐꯤꯔꯣꯟꯁꯤꯡꯁꯤꯖꯨ ꯂꯧꯊꯣꯛꯑꯒ ꯐꯖꯅ ꯊꯨꯞꯂꯅꯤ
ꯅꯣꯡ ꯃꯪꯕꯒ ꯐꯤ ꯁꯨꯔꯒ ꯀꯪꯒꯗ꯭ꯔꯥ ꯉꯁꯤꯁꯤꯕꯨ
ꯈꯪꯗꯦ ꯅꯣꯡ ꯅꯣꯏ ꯅꯣꯏ ꯑꯗꯨꯗ ꯀꯩꯅꯣ ꯇꯧꯕ꯭ꯔꯥ ꯌꯥꯝ ꯃꯪꯕ꯭ꯔꯥ
ꯅꯣꯡꯃꯉꯦ
ꯁꯤꯗꯗꯤ ꯅꯨꯡꯁꯥ ꯍꯧꯖꯤꯛꯇꯤ ꯑꯗꯨꯝ ꯊꯣꯛꯑꯦ ꯅꯨꯡꯗꯥꯡꯕꯨꯗꯤ ꯅꯣꯡ ꯈꯤꯇꯪ ꯈꯤꯇꯪ ꯆꯨꯑꯦ ꯑꯗꯨ ꯑꯣꯏꯔꯁꯨ ꯍꯧꯖꯤꯛꯇꯤꯗꯤ ꯅꯨꯡꯁꯥ ꯑꯗꯨꯝ ꯊꯣꯛꯑꯦ
ꯑꯣ ꯑꯌꯨꯛꯛꯇꯣ ꯑꯌꯨꯛ ꯇꯣ ꯉꯁꯥꯏꯗꯣ ꯈꯔ ꯅꯨꯡꯁꯥꯗꯤ ꯂꯥꯛꯄꯅꯦ ꯍꯧꯖꯤꯛꯁꯦ ꯅꯣꯡ ꯐꯖꯅ ꯃꯥꯡꯂꯛꯑꯦ
ꯑꯣ
ꯁꯨꯕ ꯅꯨꯡꯉꯥꯏꯒꯗ꯭ꯔꯥ ꯅꯨꯡꯉꯥꯏꯔꯣꯏꯗ꯭ꯔꯥ ꯈꯪꯗ꯭ꯔꯦ
ꯍꯣꯔꯦꯟꯗꯨꯗꯤ ꯀꯔꯝ ꯇꯧꯒꯅꯤ ꯈꯪꯗꯦ ꯑꯗꯨ ꯍꯧꯖꯤꯛ ꯍꯥꯏꯗꯤ ꯅꯨꯡꯁꯥ ꯅꯨꯡꯉꯥꯏꯔꯦ ꯑꯗꯣ ꯉꯔꯥꯡꯒꯤ ꯅꯨꯃꯤꯠꯇꯤ ꯌꯥꯝ ꯅꯨꯡꯉꯥꯏꯅꯦ ꯏꯪꯔꯒꯀꯣ ꯅꯣꯡꯁꯨ ꯆꯨꯗꯦ ꯑꯗꯨ ꯌꯥꯝ ꯏꯪꯅ ꯅꯤꯁꯥ ꯊꯣꯛꯇꯕꯒꯤ ꯐꯦꯟꯗꯨꯁꯨ ꯌꯥꯝ ꯗꯔꯀꯥꯔ ꯂꯩꯇ꯭ꯔꯦ
ꯎꯝ
ꯌꯥꯝ ꯅꯨꯡꯉꯥꯏꯅ ꯉꯔꯥꯡꯗꯨꯗꯤ ꯃꯇꯝ ꯂꯦꯜꯂꯦ
ꯑꯣ ꯌꯥꯝ ꯐꯥꯏꯅꯦ ꯈꯣꯏꯗꯤ ꯁꯥꯏ ꯑꯦ ꯑꯩꯈꯣꯏꯗꯤ ꯌꯥꯝ ꯁꯥꯏ ꯉꯔꯥꯡꯗꯣ
ꯑꯣ ꯏꯅꯥꯎꯅꯨꯄꯤꯅ ꯉꯔꯥꯡꯗꯣ ꯑꯩꯅ ꯊꯣꯏꯗꯣꯡ ꯆꯥꯕ ꯂꯥꯛꯑꯣ ꯑꯩ ꯂꯩꯔꯒ ꯎꯝ ꯀꯩꯅꯣ ꯇꯧꯕꯗꯣ ꯏꯆꯥ ꯅꯨꯨꯄꯥꯁꯨ ꯑꯃ ꯑꯅꯤꯈꯛꯇ ꯆꯥꯏꯌꯦ ꯆꯥꯅꯤꯡꯅꯦ ꯍꯥꯏꯔꯁꯨ ꯎꯝ ꯌꯣꯠꯄ ꯍꯩꯇꯦ ꯉꯝꯗꯦ ꯍꯥꯏꯅꯀꯣ ꯆꯥꯕꯒꯤ ꯑꯗꯣ ꯏꯊꯟꯇ ꯆꯥꯕ ꯍꯨꯟꯗꯣꯛꯇꯧꯁꯨ ꯄꯥꯝꯃꯨꯑꯦ ꯅꯣꯏ ꯆꯥꯅꯤꯡꯕꯗꯣ ꯂꯥꯛꯑꯣ ꯍꯥꯏ ꯂꯥꯛꯄ ꯀꯥꯟꯗ ꯑꯁ ꯅꯣꯏꯒꯤꯗꯤ ꯑꯁꯤꯗꯗꯤ ꯏꯪ ꯏꯪꯉꯦ ꯑꯩꯈꯣꯏꯗꯒꯤ ꯍꯦꯟꯅ ꯍꯥꯏꯌꯦ ꯃꯣꯏꯗꯤ ꯎꯝ ꯌꯨꯝꯁꯨ ꯊꯪꯅꯕ ꯍꯥꯏꯕꯗꯨ ꯃꯅꯤꯡꯗꯨꯁꯨ ꯅꯨꯡꯁꯥ ꯈꯟꯕ ꯈꯟꯕ ꯃꯐꯝ ꯂꯩꯇꯕꯅꯤꯅꯀꯣ ꯑꯗꯩ ꯍꯦꯛ ꯇꯧꯕꯅ ꯁꯥꯕ ꯃꯥꯜꯂꯦ ꯍꯣꯏꯗꯤ ꯃꯅꯤꯡꯁꯦ ꯑꯥ ꯅꯨꯡꯊꯜ ꯑꯣꯏꯔꯗꯤ ꯌꯨꯝ ꯑꯃꯅ ꯑꯗꯨꯝ ꯀꯩꯅꯣ ꯕ꯭ꯂꯣꯛ ꯇꯧꯋꯦ ꯍꯥꯏꯕ ꯑꯗꯨꯅ ꯏꯪꯗꯤ ꯏꯪꯉꯦ ꯁꯦꯛꯁꯤꯗꯗꯤ ꯈꯔ
ꯐꯩꯅꯦ ꯅꯣꯏꯗꯤ ꯌꯨꯝꯁꯨ ꯋꯥꯡꯕꯗꯨꯗ ꯅꯨꯡꯉꯥꯏꯔꯝꯒꯅꯤ
ꯑꯥ ꯌꯨꯝ ꯁꯨ ꯋꯥꯡꯕꯅꯤꯅ ꯑꯗꯨ
ꯌꯨꯝ ꯅꯦꯝꯕ ꯌꯨꯝꯁꯨ ꯅꯦꯝꯃꯦ ꯑꯗꯣ ꯎ ꯄꯥꯝꯕꯤꯒꯨꯝꯕ ꯍꯧꯕꯗꯨꯗꯀꯣ ꯅꯨꯡꯁꯤꯠꯗꯤ ꯑꯗꯨꯝ ꯈꯔ ꯈꯔ ꯂꯥꯛꯑꯒ ꯏꯪ ꯈꯔꯗꯤ ꯏꯪꯉꯦ
ꯅꯨꯡꯉꯥꯏꯌꯦ ꯍꯟꯗꯛꯀꯥ ꯅꯣꯏꯒꯤ ꯌꯨꯝꯗꯣ ꯍꯥꯏꯕ ꯑꯗꯨ ꯄꯥꯝꯕꯤꯗꯣ ꯃꯅꯥꯛꯇ ꯂꯣꯏꯅ ꯃꯛ ꯍꯧꯕꯅꯤꯅꯀꯣ ꯌꯦꯡꯕꯗꯁꯨ ꯈꯔ ꯏꯪ ꯏꯪ ꯑꯗꯨꯝ ꯎꯔꯦ ꯍꯥꯟꯅꯗꯒꯤꯗꯤ ꯑ ꯈꯔ ꯏꯪꯉꯝꯒꯅꯤ ꯍꯥꯏꯕꯗꯤ ꯃꯅꯨꯡꯗ ꯁꯥꯔꯁꯨ ꯃꯄꯥꯟꯗ ꯎꯄꯥꯥꯟꯕꯤ ꯃꯈꯥꯗ ꯑꯗꯨꯝ ꯐꯝꯔꯒ ꯃꯇꯝꯗ ꯑꯗꯨꯝ ꯂꯦꯟꯕ ꯅꯨꯡꯉꯥꯏꯗꯅ
ꯍꯣꯏ ꯍꯣꯏ ꯅꯨꯡꯁꯥ ꯁꯥꯕ ꯃꯇꯝꯗ ꯏꯃꯨꯡꯗꯗꯤ ꯂꯩꯕ ꯉꯝꯗ꯭ꯔꯦ ꯃꯄꯥꯟꯗ ꯁꯦ ꯑ ꯀꯩꯅꯣ ꯎꯄꯥꯝꯕꯤ ꯃꯈꯥꯗꯨꯗ ꯐꯝꯃꯒ ꯑꯗꯨꯝ ꯃꯇꯝ ꯂꯦꯟꯕꯅꯦ
ꯑꯗꯨꯗ ꯐꯖꯕ ꯐꯝꯐꯝ ꯑꯃ ꯁꯦꯝꯔꯒ
ꯁꯦꯝꯕꯅꯦ ꯑꯗꯣ ꯅꯣꯡ ꯆꯨꯕ ꯀꯥꯟꯗ ꯂꯣꯏꯅ ꯄꯠꯂꯒ ꯐꯝꯕꯁꯨ ꯌꯥꯗ꯭ꯔꯦ ꯇꯦꯛꯈ꯭ꯔꯦ ꯑꯅꯧꯕ ꯑꯃꯨꯛ ꯁꯦꯝꯃꯒ ꯊꯝꯕ ꯇꯥꯔꯦ
ꯍꯣꯏ ꯑꯗꯨꯝ ꯁꯦꯝꯃꯨ ꯍꯥꯏꯕꯗꯤ ꯍꯦꯛ ꯆꯪꯂꯑꯒ ꯑꯗꯨꯗ ꯊꯝꯃꯗꯤ ꯏꯃꯨꯡꯗꯁꯨ ꯃꯣꯠꯇꯁꯨ ꯑꯗꯨ ꯑꯃꯨꯛ ꯀꯩꯅꯣ ꯇꯧꯋꯤꯗꯅꯀꯣ
ꯍꯣꯏ ꯍꯣꯏ
ꯐꯝꯃꯗꯤ ꯑꯩꯈꯣꯏꯒꯤꯁꯨ ꯀꯔꯤ ꯍꯥꯏꯅꯤ ꯃꯣꯠꯄ ꯆꯥꯡꯁꯨ ꯍꯟꯊꯔꯦ ꯑꯗꯨꯒ ꯏꯪꯕ ꯆꯥꯡꯁꯨ ꯍꯦꯜꯂꯦ
ꯎꯝ
ꯃꯤꯌꯥꯝꯁꯨ ꯑꯗꯨꯗ ꯎꯝ ꯊꯣꯛꯅꯔꯒ ꯐꯝꯕꯗꯨꯗ ꯅꯨꯡꯉꯥꯏꯗꯅ ꯃꯤꯁꯨ ꯁꯤꯡꯁꯨ ꯑꯗꯨꯗ ꯃꯄꯥꯟ ꯊꯦꯡꯅꯕꯅꯤꯅ ꯅꯨꯡꯉꯥꯏ ꯍꯥꯏꯅ ꯑꯗꯨꯝ ꯂꯥꯛꯀꯅꯦꯕ ꯏꯈꯣꯏ ꯆꯤꯛꯅꯕꯩ ꯁꯤꯁꯨ ꯌꯥꯝ ꯅꯨꯡꯉꯥꯏꯇꯦꯀꯣ
ꯎꯝ ꯑꯩꯈꯣꯏꯗ ꯃꯤ ꯚꯤꯖꯤꯠ ꯇꯧꯕ ꯂꯥꯛꯄꯁꯦ ꯏꯃꯨꯡꯗ ꯆꯪꯔꯛꯑꯣ ꯐꯝꯃꯣ ꯍꯥꯏꯕ ꯀꯥꯟꯗ ꯌꯥꯗ꯭ꯔꯦ ꯑꯁꯤꯗ ꯑꯣꯏꯅ ꯐꯝꯒꯦ ꯍꯥꯏꯌꯦ
ꯎꯝ ꯑꯗꯨꯅꯦ ꯑꯗꯨꯅꯤꯅ
ꯈꯔꯗꯤ ꯏꯪꯉꯦ
ꯃꯄꯥꯥꯟꯗꯨꯗ ꯐꯝꯐꯝ ꯐꯖꯕ ꯑꯃ ꯁꯦꯝꯍꯜꯂꯁꯤ ꯑꯗꯨꯗꯤ ꯌꯥꯝꯅ ꯑꯁꯤꯗ ꯐꯝꯕ ꯂꯥꯛꯀꯦ ꯍꯥꯏ ꯅꯪꯁꯨ ꯀꯣꯏꯔꯛꯀꯅꯤ
ꯍꯣꯏ ꯑꯗꯨꯅꯦ ꯂꯪꯊꯕꯥꯜ ꯑꯦ ꯑꯩꯈꯣꯏ ꯂꯩꯐꯝꯁꯦ
ꯎꯝ
ꯁꯦ ꯎꯄꯥꯥꯟꯕꯤꯗꯤ ꯃꯌꯥꯝ ꯍꯧꯋꯦ ꯑꯈꯣꯏ ꯈꯛꯇ ꯅꯠꯇꯅꯀꯣ ꯑꯥ ꯃꯅꯤꯡꯔꯣꯝ ꯗꯥ ꯂꯩꯕ ꯈꯣꯏꯁꯨ ꯎꯄꯥꯝꯕꯤ ꯌꯥꯝ ꯑꯆꯧ ꯑꯆꯧꯕ ꯂꯩꯕꯅꯤꯅ ꯑꯗꯨ ꯃꯈꯥꯗ ꯑꯗꯨꯝ ꯂꯩ ꯂꯩꯅꯤꯁ
ꯎꯝ ꯍꯣꯏ ꯐꯥꯏꯍꯦ ꯄꯥꯝꯕꯤ ꯍꯧꯕꯁꯤꯗꯤ ꯑꯩꯈꯣꯏꯒꯤ
ꯑꯥ ꯃꯕꯣꯛ ꯈꯣꯏꯁꯨ ꯃꯕꯣꯛ ꯈꯣꯏꯁꯨ ꯍꯧꯖꯤꯛꯁꯦ ꯂꯩꯈ꯭ꯔꯕꯅꯤꯅ ꯑꯥ ꯁꯦ ꯎꯄꯥꯟꯕꯤ ꯐꯖꯟꯅ ꯊꯥꯎꯑꯣ ꯍꯥꯏꯕꯅꯦ
ꯍꯣꯏ ꯊꯥꯒꯗꯧꯕꯅꯦ ꯍꯧꯖꯤꯛꯄꯨꯗꯤ ꯃꯣꯏꯁꯨ ꯁꯥꯏꯌꯦꯕ ꯎꯝ ꯃꯅꯤꯡꯂꯣꯝꯗꯨꯗ ꯐꯖꯅ ꯎꯄꯥꯝꯕꯤꯗꯨ ꯊꯥꯔꯗꯤ ꯏꯪꯒꯅꯤ ꯎꯄꯥꯝꯕꯤꯗꯤ ꯅꯣꯏꯗ ꯊꯥꯕꯗꯨꯁꯨ ꯆꯍꯤ ꯑꯍꯨꯝ ꯃꯔꯤ ꯃꯥ ꯉꯥ ꯑꯣꯏꯔꯒ ꯃꯄꯨꯡ ꯐꯥꯏꯗ
ꯍꯣꯏ ꯆꯍꯤ ꯃꯉꯥꯗꯗꯤ ꯑꯩ
ꯑꯥ ꯍꯣꯏ ꯑꯗꯨꯅꯦ ꯆꯍꯤ ꯑꯍꯨꯝ ꯑꯣꯗꯁꯨ ꯗꯨꯝ ꯅꯨꯡꯉꯥꯏꯕ ꯍꯧꯔꯅꯦꯕ ꯗꯣ ꯑꯃꯥ ꯑꯅꯤ ꯑꯍꯨꯝꯗꯤ ꯑꯗꯨꯝ
ꯈꯨꯟ ꯃꯤꯁꯤꯡꯅꯀꯣ ꯈꯨꯟꯃꯤꯁꯤꯡꯅ ꯍꯥꯏꯌꯦ ꯑꯁ ꯅꯈꯣꯏꯗꯤ ꯍꯦꯛ ꯏꯃꯨꯡ ꯄꯥꯜꯂꯦ ꯍꯥꯏꯔꯒ ꯑꯥ ꯎꯄꯥꯝꯕꯤ ꯉꯥꯛꯇ ꯍꯧꯍꯜꯂꯒ ꯌꯥꯝ ꯅꯨꯡꯉꯥꯏꯌꯦ ꯅꯣꯏꯗꯤ ꯌꯥꯝ ꯍꯩꯌꯦ ꯎꯄꯥꯥꯝꯕꯤ ꯊꯥꯕꯗ ꯃꯈꯨꯠꯁꯦ ꯌꯥꯝ ꯐꯕ ꯃꯥꯜꯂꯦ ꯍꯥꯏꯅ ꯈꯨꯟꯃꯤꯁꯤꯡꯅ ꯍꯥꯏꯕꯅꯦ ꯑꯩ ꯍꯣꯏ ꯂꯩꯇ꯭ꯔꯤꯉꯩ ꯑꯩꯈꯣꯏꯅ ꯊꯥꯏꯅ ꯊꯥꯏꯅ ꯂꯩꯕ ꯃꯤꯁꯤꯡꯅ ꯎꯄꯥꯥꯝꯕꯤ ꯂꯩ ꯂꯩꯇꯦꯗ ꯅꯈꯣꯏ ꯉꯔꯥꯡ ꯅꯍꯥꯟꯈꯛ ꯇꯝꯗ ꯂꯥꯛꯄ ꯈꯣꯏꯅ ꯎꯄꯥꯟꯕꯤ ꯐꯖꯅ ꯍꯧꯍꯜꯂꯦ ꯍꯥꯏꯅꯀꯣ ꯃꯣꯏꯅ ꯍꯥꯏꯕꯤꯕꯅꯦ
ꯑꯗꯨ ꯀꯩꯅꯣꯅꯦ ꯃꯥ ꯃꯥꯒꯤ ꯄꯨꯛꯅꯤꯡꯗ ꯂꯩꯕꯅꯦ ꯍꯥꯏꯕꯗꯤ ꯑꯩ ꯗꯤ ꯌꯨꯝ ꯁꯥꯔꯒ ꯑꯅꯧ ꯀꯩꯅꯣ ꯇꯧꯔꯗꯤ ꯑꯩꯗꯤ ꯄꯥꯝꯕꯤ ꯊꯥꯒꯅꯤ ꯍꯥꯏꯕꯒꯤ ꯋꯥꯈꯜ ꯂꯩꯔꯒ ꯌꯨꯝꯗꯣ ꯁꯥꯒꯠꯂꯛꯄꯅꯤꯅꯀꯣ ꯍꯦꯛ ꯁꯥꯕ ꯀꯥꯟꯗ ꯊꯥꯔ ꯗꯤ ꯑꯗꯨ ꯆꯍꯤ ꯃꯉꯥ ꯍꯧꯖꯤꯛ ꯇꯤ ꯇꯔꯥꯃꯨꯛ ꯆꯪꯉꯦꯗꯅ ꯑꯗꯨꯗꯗꯤ ꯃꯄꯨꯡ ꯐꯥꯒꯗꯧꯕ ꯃꯤꯁꯦ ꯊꯥꯅꯤꯡꯗꯕ ꯄꯥꯝꯕꯤ ꯊꯥꯅꯤꯡꯗꯕ ꯅꯨꯄꯥꯁꯤꯡꯁꯨ ꯀꯣ ꯑꯗꯨꯝ ꯂꯩꯌꯦ ꯍꯥꯏꯕ ꯑꯗꯨꯗ ꯍꯦꯛꯇ ꯑꯩꯗꯤ ꯊꯥꯒꯅꯤ ꯍꯥꯏꯕ ꯋꯥꯈꯜ ꯂꯩꯔꯒ ꯊꯥꯕꯒꯤ ꯍꯧꯖꯤꯛꯇꯤ ꯃꯄꯨꯡ ꯌꯥꯝ ꯐꯥꯈ꯭ꯔꯦꯕ ꯀꯛꯊꯥꯠꯂꯒꯁꯨ ꯑꯣ ꯑꯣꯏꯅꯁꯨ ꯁꯤꯖꯤꯟꯅꯕ ꯁꯨ ꯌꯥꯔꯦ ꯍꯧꯖꯤꯛꯇꯤ ꯌꯦꯡꯉꯒ ꯑꯗꯨ ꯄꯥꯝꯕꯤꯁꯤꯡꯗꯣ ꯎꯝ
ꯃꯌꯥꯝ ꯀꯛꯊꯠꯈ꯭ꯔꯦ ꯑꯗꯨꯒ ꯃꯩ ꯈꯔ ꯑꯗꯨꯝ ꯁꯤꯖꯤꯟꯅꯔꯦ ꯎꯝ ꯍꯣꯏ ꯍꯣꯏ ꯎꯝ ꯈꯔ ꯍꯦꯟ ꯖꯤꯟꯅ ꯍꯧꯔꯛꯄꯁꯤꯡꯗꯣ ꯊꯨꯗꯦꯛꯔꯒ ꯑꯗꯨꯝ ꯑꯩꯈꯣꯏꯅ ꯃꯑꯥ ꯁꯤꯡ ꯑꯣꯏꯅ ꯑꯗꯨꯝ ꯁꯤꯖꯤꯟꯅꯕ ꯑꯃꯨꯛꯀ
ꯎꯝ
ꯅꯨꯡꯉꯥꯏꯌꯦ
ꯎꯝ ꯑꯗꯣ ꯅꯣꯏ ꯅꯣꯏ ꯅꯅꯥꯎꯅꯨꯄꯤꯁꯤꯡꯗꯣ ꯃꯣꯏꯗꯤ ꯑꯗꯨꯝ ꯍꯥꯏꯔꯒ ꯑ ꯀꯔꯤ ꯀꯔꯤ ꯑꯗꯨꯝ ꯊꯥꯕ ꯃꯥꯜꯂꯦ ꯀꯣ
ꯍꯣꯏ
ꯌꯥꯝ ꯐꯩꯌꯦ ꯃꯣꯏꯗꯤ
ꯎꯝ
ꯑꯗꯨ ꯀꯌꯥꯝ ꯀꯌꯥꯝ ꯆꯥꯎꯅ ꯃꯣꯏꯗꯤ ꯑꯗꯨꯝ ꯁꯥꯕ꯭ꯔꯥ ꯍꯤꯡꯒꯣꯜ ꯅꯠꯇꯕ ꯀꯌꯥꯝ ꯆꯥꯎꯕ꯭ꯔ ꯖꯒꯥꯗꯣ
ꯑꯩ ꯆꯥꯎꯗꯦꯗ ꯅꯣꯏꯅ ꯂꯥꯛꯄ ꯀꯥꯟꯗ ꯎꯕꯗꯣ ꯑꯗꯨ ꯈꯛꯇꯅꯦ ꯃꯅꯤꯡꯁꯨ ꯅꯠꯇ꯭ꯔꯦ ꯃꯅꯤꯡꯒꯤꯁꯨ ꯃꯤꯒꯤ ꯑꯣꯏꯔꯦ ꯃꯃꯥꯡꯒꯤꯗꯣ ꯑꯗꯣ ꯍꯩ ꯒ꯭ꯔꯨ ꯄꯥꯝꯕꯤ ꯀꯀꯥ ꯂꯩꯕꯗꯣ ꯑꯗꯣ ꯂꯥꯁ ꯑꯣꯏꯈ꯭ꯔꯦ
ꯑꯣ
ꯌꯥꯝ ꯆꯥꯎꯗꯦꯗꯥ ꯑꯗꯨꯅ ꯄꯥꯝꯕꯤ ꯎ ꯄꯥꯝꯕꯤ ꯀꯩꯅꯣ ꯂꯤꯡꯒꯗꯧꯕꯁꯦ ꯈꯔ ꯖꯒꯥꯁꯦ ꯋꯥꯠꯄ ꯑꯗꯨꯒꯤꯅꯦ ꯐꯔꯛ ꯇꯥꯏꯌꯦ ꯄꯤꯛꯄꯗꯨꯗ ꯑꯩꯈꯣꯏꯒꯨꯝꯅ ꯈꯔ ꯆꯥꯎꯔꯗꯤ ꯐꯒꯗꯧꯕ ꯀꯣ ꯃꯣꯏꯒꯤꯗꯣ ꯞꯤꯛ ꯇ꯭ꯔꯨ ꯑꯣꯏꯕꯅꯤꯅ ꯃꯅꯤꯡꯔꯣꯝꯗ ꯍꯥꯏꯔꯁꯦ ꯆꯤꯡꯅ ꯐꯖꯅ ꯆꯤꯡ ꯍꯧꯕꯗꯨꯗ ꯎꯄꯥꯥꯟꯕꯤ ꯀꯔꯤꯁꯨ ꯍꯧꯔꯣꯏꯕ ꯋꯥ
ꯑꯗꯨ ꯈꯔ ꯀꯨꯏꯅ ꯂꯩꯔꯒ ꯖꯒꯥ ꯑꯃꯨꯛ ꯂꯧꯑꯣ ꯂꯧꯍꯜꯂꯣ ꯍꯥꯏꯕꯗꯤ ꯍꯤꯡꯒꯣꯜ ꯁꯦꯝꯅꯤꯉꯥꯏꯀꯣ ꯍꯤꯡꯒꯣꯟ
ꯄꯤꯌꯣ ꯌꯥꯗ꯭ꯔꯦꯅꯦ
ꯑꯣ ꯍꯟꯗꯛ
ꯑꯗꯨ ꯈꯛꯇ ꯎꯝ ꯑꯗꯨ ꯈꯛꯇ ꯑꯣꯏꯈ꯭ꯔꯦ ꯃꯣꯏꯅ ꯂꯩꯒꯗꯧꯕꯁꯦ ꯁꯦ ꯂꯩꯒꯗꯧꯕꯒꯤ ꯖꯒꯥ ꯂꯩꯇꯦꯕ ꯄꯩꯁꯥ ꯂꯩꯔꯁꯨ ꯖꯒꯥ ꯂꯩꯇꯕꯅꯤꯅ
ꯎꯝ ꯑꯣ ꯑꯣ ꯑꯣ
ꯃꯅꯤꯡꯒꯤꯗꯨꯗꯤ ꯃꯤꯒꯤ ꯑꯣꯏꯕ
ꯑꯣ ꯑꯣ ꯑꯗꯨ ꯍꯤꯡꯒꯣꯜ ꯁꯦꯝꯅꯤꯉꯥꯏ ꯖꯠꯒꯥꯗꯤ ꯌꯥꯝ ꯗꯔꯀꯥꯔ ꯑꯣꯏꯔꯛꯀꯅꯤ ꯍꯥꯏꯕ ꯆꯥꯕꯁꯦ ꯌꯥꯝꯅ ꯀꯔꯤ ꯍꯥꯏꯅꯤ ꯃꯇꯝ ꯈꯨꯗꯤꯡ ꯂꯩꯔꯒ ꯆꯥꯕꯁꯤꯁꯨ ꯍꯧꯖꯤꯛ ꯀꯥꯟꯗꯤ ꯕꯖꯥꯔ ꯗꯒꯤꯖꯨ ꯆꯥꯔꯒ ꯍꯛꯆꯥꯡ ꯌꯥꯝ ꯁꯣꯛꯄ
ꯑꯥꯎ
ꯑꯗꯨ ꯇꯧꯋꯦ ꯅꯍꯥꯟꯗꯨ ꯎꯝ
ꯀꯩꯅꯣ ꯃꯊꯛꯔꯣꯝꯗ ꯏꯁꯀ꯭ꯋꯥꯁꯇ ꯀ
ꯑꯥ
ꯄꯥꯟꯕꯤ ꯐꯖꯟꯅ ꯁꯦꯝꯕꯤꯔꯒ ꯑꯥ ꯀꯨꯏꯔꯦ ꯐꯖꯟꯅ ꯆꯥꯈ꯭ꯔꯦ ꯃꯣꯏ
ꯑꯣ
ꯑꯗꯨꯒꯤ ꯃꯤꯒꯤꯁꯨ ꯈꯔ ꯄꯤꯈ꯭ꯔꯦ ꯂꯩꯀꯥꯏꯒꯤꯁꯨ ꯄꯤꯔꯦ ꯑꯩꯈꯣꯏꯁꯨ ꯆꯥꯕ ꯐꯪꯉꯦ ꯃꯣꯏꯁꯨ ꯑꯗꯨꯝ ꯆꯥꯔꯒ ꯂꯩꯌꯦ ꯌꯥꯝꯅ ꯍꯥꯎꯋꯦ
ꯑꯣ
ꯑꯥ ꯍꯧꯖꯤꯛ ꯑꯗꯣ ꯑꯗꯣ ꯑꯗꯣ ꯑꯗꯣ ꯂꯣꯏꯔꯒ ꯈꯣꯡꯗ꯭ꯔꯨꯝꯁꯦ ꯈꯣꯡꯗ꯭ꯔꯨꯝ ꯁꯦ ꯑꯃꯨꯛꯀ ꯄꯥꯜꯂꯦ ꯐꯖꯟꯅ ꯄꯥꯜꯂꯦ ꯈꯣꯡꯗ꯭ꯔꯨꯝ ꯎꯝ
ꯎꯔꯝꯕꯗꯣ
ꯎꯝ
ꯐꯩꯌꯦ ꯑꯩꯒꯤꯗꯤ ꯑꯁ ꯌꯥꯗꯦꯅꯦ ꯃꯅꯤꯡꯖꯦ ꯅꯣ ꯑꯥ ꯆꯣꯠꯄꯅꯤꯅꯀꯣ ꯊꯥꯕ ꯌꯥꯗꯦ ꯃꯃꯥꯡꯗꯨꯗꯗꯤ ꯑꯩꯅ ꯁꯧꯒ꯭ꯔꯤꯒꯨꯝꯕ ꯎꯝ ꯃꯣꯔꯣꯛ ꯒꯨꯝꯕ ꯈꯔ ꯊꯥꯕ ꯑꯗꯨꯗꯗꯤ ꯃꯄꯥꯟꯗꯗꯤ ꯑꯥ ꯏꯅꯥꯎ ꯄꯥꯝꯕꯤ ꯂꯩꯕꯅꯤꯅ ꯊꯐꯝ ꯂꯩꯇꯕ
ꯑꯣ
ꯌꯥꯗ꯭ꯔꯦ ꯊꯥ ꯊꯥꯐꯝꯁꯦ ꯏꯟꯁꯡ ꯅꯥꯄꯤ ꯑꯗꯨ ꯃꯅꯤꯡꯁꯦ ꯑꯗꯨꯝ ꯀꯩꯅꯣ ꯊꯔꯁꯨ ꯅꯣꯡꯖꯨ ꯊꯥ ꯂꯥꯛꯄꯅꯤꯅ ꯑꯗꯨꯝ ꯀꯔꯤ ꯍꯥꯏ ꯖꯨꯟ ꯖꯨꯂꯥꯏ ꯑꯥꯒꯁ ꯊꯣꯛꯑꯗꯤ ꯅꯣꯡꯁꯦ ꯍꯦꯟꯅ ꯆꯨꯕꯗꯗꯤ ꯑꯃꯨꯛ ꯁꯤ ꯌꯦꯕ ꯄꯥꯝꯕꯤꯁꯤꯡꯗꯣ ꯑꯗꯨꯕꯨ ꯁꯧ ꯒ꯭ꯔꯤꯗꯤ ꯆꯣꯠꯂꯁꯨ ꯑꯗꯨꯝ ꯍꯧꯋꯦ ꯁꯤꯗꯦ ꯁꯧꯒ꯭ꯔꯤ ꯈꯛꯇꯪ ꯎꯝ ꯁꯧꯒ꯭ꯔꯤ ꯈꯛꯇꯗꯤ ꯍꯧꯍꯟꯕꯅꯦ ꯍꯧꯖꯤꯛꯁꯦ ꯑꯗꯨ ꯃꯩꯔꯦꯟꯁꯦ ꯍꯣꯔꯦꯟ ꯑꯒꯥꯁ ꯋꯥꯏꯗ ꯀꯔꯝ ꯇꯧꯒꯅꯤ ꯈꯪꯗꯦ ꯑꯗꯣ ꯃꯅꯥ ꯈꯛꯇ ꯃꯇꯣꯟ ꯈꯛꯇ ꯆꯥꯅꯤꯡꯉꯥꯏ ꯑꯣꯏꯔꯁꯨ ꯊꯥꯔꯒ ꯍꯧꯖꯤꯛꯇꯤ ꯑꯗꯨꯝ ꯃꯇꯣꯟꯕꯨꯗꯤ ꯃꯔꯛ ꯃꯔꯛ ꯆꯥꯔꯦ ꯑꯗꯨ ꯃꯍꯩ ꯌꯥꯅꯤꯉꯥꯏꯗꯨꯗꯤ ꯃꯣꯏꯖꯦ
ꯎꯝ
ꯊꯣꯛꯐꯝ ꯂꯩꯇꯦ ꯍꯥꯏꯕ ꯍꯥ
ꯍꯣꯏꯅꯦ
ꯃꯖꯦ ꯃꯅꯗꯣ ꯎꯝ ꯀꯪ ꯀꯪꯉꯒ ꯁꯤꯔꯛꯑꯦꯕ ꯁꯥꯡꯍꯜꯂꯗꯤꯒꯣ ꯑꯗꯨꯅ ꯑꯩꯅ ꯃꯇꯣꯟꯗ ꯑꯗꯨꯝ ꯀꯊꯠ ꯀꯊꯠꯂꯒ ꯆꯥꯕꯅꯦ ꯃꯤꯔꯦꯟ ꯎꯝ ꯃꯄꯨꯝ ꯑꯣꯏꯅ ꯆꯥꯕ ꯃꯍꯨꯠꯇꯗꯤ ꯃꯍꯩꯗꯨ ꯆꯥꯕꯒꯨꯝꯕꯗꯤ ꯃꯇꯣꯟꯗꯣ ꯆꯥꯕ ꯑꯗꯨꯅ ꯑꯩꯗꯤ ꯅꯨꯡꯉꯥꯏ ꯍꯥꯏꯕꯗꯤ ꯅꯨꯡꯁꯤꯠ ꯌꯥꯝ ꯀꯜꯂꯦ ꯍꯥꯏꯕ ꯃꯥꯏꯔꯦꯟꯖꯤ ꯖꯨꯀꯣ
ꯍꯣꯏ ꯍꯣꯏ
ꯎꯝ